ꯍꯜꯂꯣ ꯇꯥꯔꯦ ꯇꯥꯔꯦ ꯀꯩꯅꯣ ꯅꯪꯒꯤ ꯃꯃꯤꯡꯗꯣ ꯃꯃꯤꯡꯗꯣ ꯊꯣꯛꯂꯛ ꯑꯝꯃꯦ ꯅꯍꯥꯟ ꯑꯩꯅ ꯇꯧꯔꯛꯄꯗꯨꯗꯗꯤ ꯌꯨꯖꯔ ꯑꯅ ꯊꯥꯕꯅꯦꯕ
ꯑꯥ
ꯑꯗꯨꯒ ꯉꯁꯤꯗꯤ ꯅꯪꯒꯤ ꯃꯃꯤꯡ ꯊꯣꯛꯂꯛꯑꯝꯃꯦ ꯕꯦꯕꯤ ꯏꯚꯦꯟ ꯁꯦꯟꯇꯔ
ꯑꯣ ꯌꯥꯔꯅꯤꯅꯦꯀꯣ ꯑꯗꯨꯑꯣꯏꯗꯤ
ꯍꯁꯁꯨ ꯋꯥꯔꯁꯨ ꯋꯥꯅ ꯁꯥꯗꯣꯛꯈ꯭ꯔꯁꯤ ꯅꯍꯥꯟꯗꯤ ꯀꯩꯅꯣ ꯒꯦꯞ ꯈꯔ ꯂꯩꯈ꯭ꯔꯕꯅꯦ ꯑꯗꯨ ꯑꯦꯛꯁꯦꯞ ꯇꯧꯔꯛꯀꯗ꯭ꯔꯥ ꯇꯧꯔꯛꯑꯣꯏꯗ꯭ꯔꯥ ꯈꯪꯗꯦ ꯑꯗꯣ ꯃꯇꯝꯁꯨ ꯐꯥꯗꯕꯅꯤꯅ
ꯎꯝ ꯑꯗꯨ ꯀꯩꯅꯣ ꯇꯧꯗꯣꯏꯔꯥ ꯍꯥꯏ ꯗꯤ ꯎꯝ ꯍꯧꯖꯤꯛꯁꯦ ꯉꯍꯥꯛ ꯑꯃꯨꯛ ꯀꯛꯑꯒ ꯑꯃꯨꯛ ꯇꯧꯔꯛꯄ ꯑꯃꯥꯏꯅ
ꯎꯝ ꯑꯥ ꯑꯥ ꯇ꯭ꯋꯦꯜꯞ ꯃꯤꯅꯠꯁ ꯐꯥꯔꯒ ꯃꯊꯟꯇ ꯀꯛ ꯆꯒꯤꯅꯤꯕ ꯑꯗꯨꯒ ꯑꯗꯨꯗꯣ ꯀꯛꯄ ꯂꯣꯏꯔꯀꯥꯟꯗ ꯑꯃꯨꯛ ꯉꯥꯏꯍꯥꯛ ꯂꯩꯔꯒ ꯇꯧꯕ ꯌꯥꯔꯗꯤ ꯇꯧꯔꯅꯤ ꯑꯗꯨꯒ ꯌꯥꯗꯕ ꯑꯣꯏꯇꯥꯔꯗꯤ ꯃꯤꯅꯤꯠ ꯑꯅꯤ ꯑꯍꯨꯝꯃꯨꯛ ꯒꯦꯞ ꯊꯝꯃꯒ ꯑꯗꯨꯃꯥꯏꯅ ꯐꯥꯏꯚ ꯇꯥꯏꯝꯁ ꯂꯛ ꯑꯣꯏꯗꯕ ꯅꯪ ꯆꯥꯛ ꯀꯩ ꯀꯥꯗꯤ ꯆꯥꯔꯕꯣ
ꯆꯥꯗ꯭ꯔꯤꯌꯦ ꯍꯜꯂꯛꯇ ꯉꯥꯏꯔꯤ ꯑꯩꯅ ꯑꯃꯨꯛ ꯀꯩꯅꯣ ꯇꯧꯔꯗꯤ ꯑꯃꯨꯛ ꯊꯦꯡꯒ꯭ꯔꯅꯤꯅ ꯅꯪꯉꯣꯟꯗ ꯍꯥꯟꯅ
ꯍꯣꯏ ꯑꯗꯨ ꯅꯪ ꯒꯦꯞ ꯂꯩꯀꯥꯟꯗꯨꯗ ꯉꯍꯥꯛ ꯑꯃꯨꯛ ꯂꯦꯞꯄꯒ ꯅꯪ ꯑꯃꯨꯛ ꯆꯥꯛ ꯆꯥꯔ ꯑꯗꯨꯃꯥꯏ ꯇꯧꯔꯁꯤ
ꯆꯥꯛ ꯊꯣꯡꯉꯤꯦ ꯅꯣꯏ ꯊꯣꯡꯉꯕꯣ
ꯑꯣ ꯑꯩꯁꯨ ꯆꯥꯛ ꯀꯩꯅꯣ ꯍꯧꯖꯤꯛ ꯀꯩꯅꯣ ꯇꯧꯒꯦ ꯇꯧꯕ ꯊꯣꯡꯒꯦ ꯇꯧꯕꯅꯤ ꯑꯗꯨꯗ ꯑꯩꯗꯣ ꯇꯥꯟꯖꯜꯂꯛꯑꯕ ꯑꯗꯨꯒꯤ ꯑꯩꯈꯣꯏ ꯃꯥ ꯊꯣꯡꯈ꯭ꯔꯦ
ꯍꯨꯝ ꯍꯨꯝ ꯔꯥꯏꯁ ꯀꯨꯀꯔꯗ ꯊꯣꯡꯉꯦꯅ ꯆꯥꯛꯁꯦ ꯑꯗꯨꯒ ꯃꯩ ꯃꯨꯠꯊꯣꯛꯈ꯭ꯔꯦꯌꯦ ꯃꯩ ꯃꯨꯠꯂꯤꯅꯦ ꯍꯧꯖꯤꯛ ꯅꯣꯏ ꯃꯨꯠꯄ꯭ꯔꯥ
ꯈꯣꯏ ꯃꯨꯠꯇꯦ ꯃꯩꯗꯤ
ꯅꯣꯏꯒꯤꯅꯦ ꯃꯈꯣꯡ ꯄꯤꯛꯄ
ꯎꯝ
ꯑꯄꯤꯛꯄ ꯑꯉꯥꯡ ꯑꯁ ꯌꯥꯔꯣꯏꯅꯦ ꯑꯩꯅ ꯍꯥꯏꯗꯣꯏꯁꯦ
ꯀꯩꯅꯣ ꯃꯈꯣꯡ ꯄꯤꯛꯄ ꯑꯉꯥꯡ ꯑꯗꯤ
ꯈꯣꯡꯎꯞꯅꯦ ꯕ꯭ꯂꯦꯛ ꯃ ꯃ ꯆꯨꯒꯤ ꯁꯨꯝ ꯏꯟꯇꯔꯚ꯭ꯌꯨꯗꯒ ꯇꯣꯡꯅꯕ ꯄꯝ ꯁ꯭ꯨꯁꯇꯣ
ꯑꯥ
ꯎꯝ ꯑꯗꯨꯗꯣ ꯃꯈꯣꯡ ꯄꯤꯛꯄ ꯅꯪꯗꯤ ꯆꯥꯎꯋꯤꯀꯣ
ꯑ ꯅ ꯑꯩ ꯑꯩꯁꯦ ꯃꯈꯣꯡꯁꯦ ꯑꯩꯒꯤ ꯃꯁꯥꯒꯗꯤ ꯑꯩꯒꯤ ꯃꯈꯣꯡꯎꯞꯀꯗꯤ ꯆꯥꯟꯗꯤ ꯆꯥꯟꯅꯗꯕꯅꯤ ꯑꯩ ꯈꯣꯡ ꯄꯤꯛꯇꯤ ꯄꯤꯛꯄꯅꯦꯕ ꯑꯗꯣ ꯅꯪꯒ ꯑꯩꯒꯁꯦ ꯑ ꯁꯥꯏꯖꯁꯦ ꯑꯩ ꯑꯃ ꯀꯩꯅꯣꯗ ꯑꯗꯨꯝ ꯌꯨ ꯀꯦ ꯐꯣꯔ ꯐꯥꯏꯚ ꯑꯗꯨꯃꯥꯏꯅ ꯇꯣꯡꯉꯦ ꯐꯣꯔ ꯅꯪ ꯀꯌꯥꯃꯨꯛ ꯇꯣꯡꯒꯦ ꯊ꯭ꯔꯤꯃꯨ
ꯊ꯭ꯔꯤ ꯇꯣꯡꯉꯦ
ꯑꯗꯨꯗꯤ ꯌꯥꯔꯔꯣꯏ ꯑꯩꯉꯣꯟꯗ ꯑꯃꯕꯨꯗꯤ ꯂꯩꯕꯅꯦ ꯎꯝ ꯑꯃ ꯏꯟꯇꯔꯚꯤꯌꯨ ꯀꯩꯀꯥꯗ ꯇꯣꯡꯅꯕꯒꯤꯗꯣ ꯑꯗꯨꯒꯤ ꯄꯝꯁꯨꯁ ꯑꯃꯕꯨꯗ ꯂꯩꯗꯤ ꯂꯩꯕꯅꯦ ꯑꯗꯣ ꯑꯗꯨꯗꯣ ꯑꯩꯉꯣꯟꯗ ꯈꯔ ꯀꯣꯝꯇꯛꯇꯤ ꯇꯥꯏꯕ
ꯑꯁ ꯑꯃ ꯈꯔꯒ ꯀꯣꯝꯕꯗꯣ ꯑꯃꯨꯛꯀ ꯀꯣꯕ ꯌꯥꯔꯣꯏ ꯑꯩꯁꯦ ꯍꯦꯅꯔꯝꯃꯤꯅꯦ ꯀꯩꯅꯣꯗꯣ ꯌꯥꯎꯁꯟꯒꯦ ꯇꯧꯕꯅꯦ
ꯌꯥꯎꯁꯜꯂꯣ ꯌꯥꯎꯁꯜꯂꯣ ꯑꯗꯨ ꯌꯥꯎꯁꯜꯂꯣ ꯈꯜꯂꯛꯄ ꯈꯜꯂꯛꯇꯕ ꯑꯗꯨꯝ ꯌꯥꯎꯕꯗꯤ ꯌꯥꯏꯌꯦ
ꯍꯣꯏ ꯈꯟꯂꯛꯄ ꯈꯟꯂꯛꯇꯕ ꯑꯗꯣ ꯈꯨꯉꯨꯞ ꯇꯣ ꯑꯃꯨꯛ ꯂꯩꯅꯕꯗꯣ ꯄꯩꯁꯥꯗꯣ
ꯍꯣꯏ ꯑꯗꯨ ꯈꯛꯀꯤ ꯑꯃꯨꯛ ꯑꯗꯥ ꯈꯨꯉꯨꯞꯇꯣ ꯑꯃꯨꯛ ꯑꯆꯧꯕ ꯇꯣꯡ ꯆꯠꯂꯗꯤ ꯀꯟꯐꯤꯗꯦꯟꯁꯇꯨꯁꯨ ꯑꯃꯨꯛ ꯃꯥꯡꯗꯣꯏꯅꯦꯕ
ꯌꯥꯔꯣꯏꯌꯦ ꯑꯃꯨꯛ ꯑꯗꯨꯗꯤ ꯑꯃꯨꯛ ꯇꯟꯂꯦ ꯇꯟ ꯁꯌꯥꯗꯁꯨ ꯍꯪꯉꯝꯃꯤꯅꯦ ꯂꯣꯐꯔ ꯂꯩꯌꯦ ꯂꯣꯐꯔꯗꯤ ꯌꯥꯗꯣꯏ ꯃꯥꯟꯗꯦ
ꯂꯣꯐꯔꯗꯤ ꯑꯩꯒꯤꯁꯨ ꯂꯩ ꯑꯗꯣ ꯑꯩꯒꯤꯗꯨꯗꯤ ꯌꯥꯝ ꯆꯥꯎꯗꯤ ꯆꯥꯎꯋꯦ
ꯂꯣꯐꯔ ꯇꯣꯡꯕꯁꯦ ꯀꯩꯗꯧꯋꯦ ꯑꯩ ꯂꯣꯐꯔꯕꯨꯗꯤ ꯂꯩꯌꯦꯕ
ꯂꯣꯐꯔꯗꯣ ꯅꯪꯒꯤꯗꯣ ꯑꯃ ꯒ꯭ꯂꯤꯇꯔꯤ ꯒ꯭ꯂꯤꯇꯔꯤ ꯑꯣꯏꯕꯗꯨꯔꯥ ꯅꯠꯇ꯭ꯔꯒ ꯑꯗꯨꯝ ꯆꯨꯝꯅꯒꯤ ꯄ꯭ꯂꯦꯟꯒꯤ ꯕ꯭ꯂꯦ ꯇꯨꯔ ꯑꯣꯏꯕꯗꯨꯔꯔꯕ
ꯈꯔ ꯗꯂꯦꯃꯦ ꯍꯥꯏꯗꯤ ꯈꯣꯡꯅꯤꯡꯒꯗꯤ ꯌꯥꯎꯗꯦꯕꯀꯣ ꯀꯩꯁꯨ ꯑꯗꯨꯒ ꯑꯁ ꯃꯩ ꯃꯝꯃꯤꯅꯦ ꯐꯣꯇꯣ ꯊꯥꯔꯛꯀꯗꯕꯁꯦ ꯍꯣꯔꯦꯟ ꯃꯊꯪ ꯊꯥꯔꯛꯀꯦ
ꯍ ꯑꯗꯣ ꯗꯤꯖꯥꯏꯟꯒꯨꯝꯕ ꯀꯥ ꯍꯦꯟꯅ ꯇꯧꯗꯗꯤ ꯌꯥꯗꯤ ꯌꯥꯕ ꯌꯥꯏ
ꯌꯥꯒꯗ꯭ꯔꯥ ꯀꯩꯅꯣꯒꯤ ꯈꯤꯇꯪ ꯄ꯭ꯔꯤꯟꯠꯇꯣ
ꯑꯩꯗꯤ ꯁ꯭ꯋꯥꯏꯗ ꯑꯣꯏꯅ ꯊꯝꯒꯦ ꯇꯧꯔ ꯀꯥꯎꯔꯤꯅꯤꯍꯦ ꯍꯜꯂꯣ ꯇꯥꯕ꯭ꯔꯣ
ꯇꯌꯦ
ꯅꯪ ꯋꯥꯔꯤ ꯂꯤꯅꯤꯡꯕꯒ ꯂꯩꯇ꯭ꯔꯣ ꯅꯨꯡꯉꯥꯏꯇꯕ ꯑꯣꯏꯔꯁꯨ ꯂꯤꯊꯣꯔꯛꯑꯣ
ꯀꯥꯏꯁꯦꯔ ꯀꯣꯜ ꯔꯦꯀꯗ ꯅꯪꯒꯤ ꯈꯔ ꯂꯩꯔꯛꯑꯣ ꯀꯩꯅꯣ
ꯅꯠꯇꯦ ꯅꯪꯅ ꯍꯦꯟꯅ ꯉꯥꯡꯒꯗꯣꯏꯅꯦ ꯑꯗꯨꯒꯤꯅꯦ ꯊꯥꯔꯇꯤ ꯄꯥꯔꯁꯦꯟꯃꯨꯛ ꯍꯦꯟꯅ ꯅꯪꯅ ꯉꯥꯡꯗꯗꯤ ꯑꯩꯅ ꯌꯥꯝ ꯉꯥꯡꯕ ꯌꯥꯗꯦꯕ ꯑꯗꯨꯒꯤꯅꯦ ꯑꯩꯅ ꯅꯪꯉꯣꯟꯗ ꯋꯥꯔꯤ ꯂꯤꯔꯛꯑꯣ ꯍꯥꯏꯁꯤꯦ ꯅꯠꯇꯦ ꯇꯗꯤ ꯑꯩꯅ ꯑꯗꯨꯝ ꯂꯤꯔꯗꯧ
ꯀꯔꯤ
ꯋꯥꯍꯔꯤ ꯗꯤꯍꯔꯤ ꯀ ꯋꯥꯔꯤꯔꯤꯀꯥꯛꯗ ꯅꯤꯀꯥꯏꯥꯏ
ꯇꯣꯄꯤꯛ ꯑꯃ ꯍꯥꯏꯔꯛꯣꯑꯣ ꯂꯤꯔꯛꯑꯒꯦ
ꯃꯨꯚꯤꯒꯨꯝꯕꯒꯤ ꯑꯣꯏꯔꯁꯨ ꯂꯤꯔꯛꯑꯁꯨ ꯌꯥꯏꯑ ꯑꯗꯨꯝ ꯈꯔ ꯏꯟꯇꯔꯦꯁꯇꯤꯡ ꯑꯣꯏꯕ
ꯅꯪ ꯀꯩꯅꯣ ꯌꯦꯡꯉꯕꯣ ꯗ ꯑꯔꯠ ꯑꯣꯐ ꯁꯔꯖ
ꯍꯣꯏ ꯌꯦꯡꯉꯦ ꯌꯦꯡꯉꯦ ꯌꯦ ꯑꯗꯨꯏ ꯋꯥꯔꯤ ꯂꯤꯔꯛꯑꯣ
ꯑꯗꯨ ꯋꯥꯔꯤꯗꯨ ꯂꯤꯔꯛꯑꯣ
ꯎꯝ ꯑꯩ ꯌꯦꯡꯗꯦ ꯌꯦꯡꯉꯦ ꯑꯗꯨ ꯑꯣꯏꯇꯥꯥꯔꯁꯨ ꯁꯨꯝ ꯅꯪꯒꯤ ꯑꯣꯄꯤꯅꯤꯌꯟꯒꯨꯝꯕ ꯍꯥꯏꯔꯛꯑꯣꯕ ꯈꯔ ꯁꯥꯡꯗꯣꯛꯅꯕ ꯋꯥ ꯉꯥꯡꯕꯗꯣ
ꯌꯦꯡꯕ ꯂꯣꯏꯗꯤ ꯂꯣꯏꯔꯕ ꯑꯗꯨꯁꯨ ꯌꯥꯝ ꯅꯨꯡꯉꯥꯏ ꯍꯥꯏꯕ ꯑꯗꯨꯒ ꯏꯁꯀꯦꯌꯔ ꯀ꯭ꯔꯣꯗꯣ ꯑꯗꯨꯁꯨ ꯑꯁꯦꯡꯕ ꯊꯣꯛꯈꯤꯕꯅꯤ ꯀꯥꯏ ꯍꯥꯏ
ꯑꯗꯨ ꯇꯨ ꯊꯥꯎꯖꯟ ꯇꯨ ꯊꯥꯎꯖꯟ ꯇꯨꯔ ꯀꯩꯅꯣꯝꯇ ꯊꯣꯛꯈꯤꯕꯗꯣ ꯑꯗꯨꯗꯒꯤ ꯑꯗꯨꯗꯒꯤ ꯍꯦꯟꯅ ꯇꯨ ꯊꯥꯎꯖꯟ ꯇꯨꯔꯒꯅꯣ ꯑꯗꯨꯒꯤꯗꯣ ꯑꯩ ꯌꯦꯡꯉꯦꯕ ꯑꯗꯨꯒꯤ ꯃꯇꯨꯡ ꯋꯥꯔꯤ ꯑꯃꯨꯛ ꯇꯥꯔꯦ ꯑꯗꯨꯒ ꯍꯟꯗꯛꯀꯤꯗꯨꯅ ꯁꯤꯔꯤꯁꯅꯤꯗꯅ
ꯎꯝ
ꯅꯨꯡꯗꯤ ꯅꯨꯡꯉꯥꯏꯕꯅꯦ
ꯀꯩ ꯍꯧꯖꯤꯛꯀꯥꯟ ꯑꯇꯣꯞꯄꯗꯤ ꯀꯩ ꯅꯨꯡꯉꯥꯏꯒꯦ
ꯑꯩ ꯉꯁꯤ ꯗꯥꯎꯟꯂꯣꯗ ꯑꯃ ꯇꯧꯋꯦ ꯅꯍꯥꯟ ꯏꯃꯥꯟꯅꯕꯅ ꯑꯃ ꯌꯦꯡꯉꯣꯅ ꯅꯨꯡꯗꯤ ꯅꯨꯡꯉꯥꯏꯕ ꯃꯥꯜꯜꯂꯤꯗꯣ ꯑꯣꯞꯁꯦꯁꯟꯅꯅ ꯀꯩꯅꯣ ꯇꯧꯋꯦ ꯍꯣꯔꯔ ꯑꯣꯏ
ꯑꯁ ꯀꯩꯅꯣꯗꯨꯔꯣ ꯍꯥꯏꯕꯗꯤ ꯏꯪꯂꯤꯁꯀꯤ ꯑꯣꯏꯕꯗꯨꯔꯣ
ꯑ ꯑꯥ
ꯑꯩꯗꯤ ꯑꯗꯨ ꯄꯛꯇꯦꯕ ꯌꯦꯡꯕꯗꯤ ꯂꯣꯏꯔꯦ ꯑꯗ ꯈꯔ ꯄꯛꯄ ꯌꯧꯗꯦ
ꯈꯪꯗꯦ ꯑꯗꯨꯗꯣ ꯌꯦꯡꯉꯣꯅ ꯍꯥꯏꯌꯦ ꯑꯩꯉꯣꯟꯗ ꯅꯨꯡꯉꯥꯏꯕ ꯈꯪꯗꯦ ꯑꯗꯨꯗꯣ ꯑꯩ ꯗꯥꯎꯟꯂꯣꯗ ꯇꯧꯔꯛꯑꯦ ꯑꯗꯨꯒ ꯑꯇꯩꯗꯤ ꯀꯩꯝ ꯌꯦꯡꯗꯦ ꯑꯩ ꯍꯧꯖꯤꯛ ꯑꯣꯇꯩ ꯆꯂꯦꯁꯟꯗ ꯑꯗꯨꯕꯨꯗꯤ ꯌꯦꯡꯉꯦ ꯑꯩ ꯑꯗꯨꯕꯨꯗꯤ ꯍꯥꯏꯐꯦꯠ ꯅꯨꯡꯉꯥꯏ
ꯀꯩꯅꯣ ꯑꯗꯨꯅ
ꯑꯗꯨꯗꯨꯅ ꯑꯃ ꯑꯩꯈꯣꯏꯒꯤ ꯀꯩꯅꯣ ꯑꯩꯈꯣꯏꯒꯤ ꯀꯩ ꯍꯥꯏꯅꯤ ꯁꯥꯇ꯭ꯔꯒꯤ ꯀꯩꯀꯥ ꯇꯧꯔꯒ
ꯑꯣ ꯀꯣꯔꯤꯌꯥꯒꯤꯗꯣ ꯀꯣꯔꯤꯌꯥꯒꯤꯗꯣ ꯅꯨꯡꯉꯥꯏꯕ꯭ꯔꯥ
ꯑꯗꯨꯝ ꯅꯨꯡꯉꯥꯏꯌꯦ ꯑꯗꯨꯗꯣ ꯑꯗꯨꯒ ꯑꯦꯄꯤꯁꯣꯠ ꯑꯃꯃꯝꯒꯤ ꯋꯥꯔꯤ ꯑꯃꯃꯝꯗꯤ ꯑꯣꯏꯕ ꯁ꯭ꯀꯨꯜ ꯑꯃꯃꯝ ꯍꯣꯡꯕ ꯑꯗꯨꯃꯥꯏꯅꯗꯤ ꯑꯣꯏꯕ ꯅꯨꯡꯗꯤ ꯅꯨꯡꯉꯥꯏꯌꯦ ꯑꯗꯨꯨꯝ
ꯌꯦꯌꯦꯡꯁꯤꯔ ꯇꯧꯔꯝꯕꯅꯦ ꯕꯦꯝꯃ ꯊꯕꯛꯀ ꯁꯪꯗꯕꯁꯤꯗ ꯈꯔ ꯀꯣꯝꯃꯒ ꯀꯩꯅꯣ ꯇꯧꯔꯒꯦꯅ
ꯑꯗꯣ ꯋꯥꯔꯒ ꯍꯜꯂꯛꯑꯗꯤ ꯑꯃꯨꯛ ꯌꯦꯡꯕꯗꯣ ꯌꯦꯡꯉꯒ ꯅꯨꯡꯉꯥꯏꯕ ꯑꯃ ꯈꯪꯗꯕꯅꯤ ꯍꯥꯏꯕ ꯑꯩꯗꯤ ꯁꯨꯝ ꯉꯥꯡꯗꯦꯗ ꯅꯪ ꯉꯥꯡꯉꯛꯑꯣ
ꯍ ꯍꯌꯦꯡꯁꯤꯅꯅꯦ ꯀꯩꯅꯣ ꯇꯧꯗꯣꯏꯕ ꯅꯨꯃꯤꯠ ꯉꯔꯥꯡꯗꯒꯤ ꯉꯔꯥꯡ ꯉꯇ ꯅꯍꯥꯟ ꯑꯗꯣ ꯗꯦꯠ ꯁꯚꯦꯟꯇꯤꯟꯗꯣ ꯑꯗꯨꯗꯒꯤ ꯐꯥꯏꯚ ꯇꯦꯁꯀꯤ ꯐ꯭ꯔꯤ ꯋꯔꯥꯛꯁꯣꯞ ꯀ꯭ꯂꯥꯁ ꯇꯧꯅꯤꯅ ꯍꯥꯏꯌꯦꯕ ꯑꯃ ꯍꯧꯖꯤꯛꯀꯤ ꯑꯩꯅ ꯅꯪꯉꯣꯟꯗ ꯍꯥꯏꯔꯝꯕ ꯗꯨꯕꯥꯏꯒꯤ ꯏꯟꯇꯔ
ꯎꯝ ꯎꯝ ꯎꯝ ꯎꯝ
ꯎꯝ ꯑꯗꯨꯗꯣ ꯑꯩꯗꯣ ꯉꯔꯥꯡꯐꯧꯗꯤꯤ ꯁꯪꯗ꯭ꯔꯦꯗꯅ ꯏꯁꯇꯣꯔ ꯑꯗꯨꯝ ꯂꯩꯔꯦ ꯑꯗꯨꯒꯤ ꯀꯩꯅꯣ ꯇꯧꯔꯔꯒꯦ ꯂꯥꯛꯑꯔꯣꯏꯒꯦ ꯉꯁꯤꯗꯒꯤꯩ ꯂꯥꯛꯑꯒꯦꯅ ꯍꯥꯏꯅꯈ꯭ꯔꯦ ꯑꯗꯨꯒ ꯉꯁꯤꯒ ꯍꯌꯦꯡꯒꯗꯤ ꯅꯗꯅ ꯍꯥꯏꯅꯔ ꯗꯨꯀꯥꯟꯗꯣ ꯈꯔ ꯊꯦꯡꯅ ꯂꯥꯛꯀꯦꯅ ꯍꯥꯏꯅꯈ꯭ꯔꯦꯕꯀꯣ ꯆꯠꯂꯅꯤ ꯍꯌꯦꯡꯀꯣ ꯑꯗꯨꯒ ꯗꯦꯠ ꯇ꯭ꯋꯦꯟꯇꯤ ꯋꯥꯟꯁꯤꯅ ꯑꯃꯨꯛ ꯀꯩꯅꯣꯃꯨꯛ ꯑꯣꯏꯁꯜꯂꯕ ꯑꯃꯨꯛ ꯐꯥꯗꯔꯁ ꯗꯦ ꯑꯃꯛ ꯑꯣꯏꯌꯦꯕ ꯐꯥꯗꯔꯁ ꯗꯦꯗꯤ ꯑꯌꯨꯛ ꯇꯦꯟꯗꯥꯎ ꯇꯧꯗꯣꯏꯅꯦꯕ ꯑꯩꯈꯣꯏ ꯗꯨꯀꯥꯟꯁꯦ ꯑꯗꯨꯒꯤ ꯑꯗꯨ ꯅꯨꯃꯤꯠꯇꯨꯃ ꯌꯥꯎꯕ ꯐꯪꯉꯔꯣꯏ ꯑꯗꯨ ꯑꯣꯏꯔꯁꯨ ꯀꯩꯅꯣ ꯇꯧꯋꯤꯌꯦ ꯃꯣꯏꯗ ꯑꯃꯨꯛ ꯌꯥꯎꯗ꯭ꯔꯁꯨ ꯗꯨꯀꯥꯟ ꯂꯣꯏꯕꯗꯣ ꯑꯗꯩꯗ ꯃꯣꯏ ꯑꯥꯗ ꯂꯦꯛ ꯂꯄ ꯂꯥꯛꯑꯣꯌꯦ ꯃꯣꯏꯒꯤ ꯏꯟꯇꯔꯚ꯭ꯌꯨ ꯄꯤꯒꯗꯕ ꯃꯤꯈꯩꯗꯣ ꯑꯥꯗ ꯂꯣꯏ ꯂꯦꯞꯍꯟꯗꯣꯏꯅꯦꯌꯦ ꯑꯥꯗ ꯑꯃꯨ ꯅꯨꯡꯗꯥ ꯆꯠ ꯑꯅꯤ ꯂꯤꯛ ꯑꯅꯤ ꯑꯗꯨꯒ ꯑꯌꯨꯛꯇꯨꯗ ꯒ꯭ꯔꯨꯃꯤꯡ ꯀꯩꯀꯥ ꯐꯖꯅ ꯇꯧꯔꯒ ꯃꯣꯏ ꯑꯥꯗ ꯏꯟꯇꯔꯚ꯭ꯌꯨꯗꯨ ꯄꯤꯗꯣꯏꯕ ꯑꯗꯨꯒ ꯉꯁꯤ ꯌꯥꯎꯕ ꯆꯠꯂꯨꯕꯗꯣ ꯇꯥꯕ꯭ꯔꯥ ꯑꯣ ꯉꯁꯤ ꯌꯥꯎꯕ ꯆꯠꯂꯨꯕꯗꯨꯗ ꯑꯩꯁꯦ ꯕꯤꯠ ꯑꯃꯨꯛ ꯍꯟꯂꯦꯕ ꯍꯥꯏꯗꯤ ꯄꯩꯁꯥꯗꯣ ꯊꯥꯔꯇꯤ ꯊꯥꯎꯖꯟ ꯈꯇꯪ ꯍꯥꯏꯌꯦꯕ ꯃꯣꯏꯒꯤꯗꯣ ꯎꯕꯥꯥꯏꯗꯁꯨ ꯑꯣꯏꯔꯔꯕꯣ ꯍꯣꯏ ꯑꯗꯨꯗ ꯑꯣꯟ ꯗ꯭ꯌꯨꯇꯤ ꯃꯤꯜꯕꯨꯗꯤ ꯑꯣꯏ ꯍꯥꯏꯌꯦꯕꯣ ꯀꯃꯣꯏꯒꯤꯗ
ꯎꯝ ꯑꯗꯣ ꯇꯤꯞꯁꯀꯨꯝꯕ ꯀꯩꯀꯥꯒꯤ ꯑꯗꯨ ꯕꯣꯅꯁ ꯀꯥꯏ ꯀꯩꯝ ꯂꯩꯇ꯭ꯔꯕ
ꯇꯤꯞꯁꯇꯣ ꯀꯩꯝ ꯄꯜꯂꯛꯇꯦꯗꯣ ꯍꯣꯇꯦꯜꯒꯗꯤ ꯑꯗꯨꯝ ꯇꯤꯞꯁ ꯐꯪꯉ ꯈꯣꯠꯂꯤ ꯀꯥꯏ ꯍꯥꯏꯗ꯭ꯔꯥꯅꯦ
ꯎꯝ ꯑꯗꯨꯗꯨꯒ ꯎ ꯊꯥꯔꯇꯤꯒꯤꯗꯣ ꯈꯔ ꯇꯧꯔꯝꯃꯒ ꯑꯇꯣꯞꯄꯗ ꯑꯃꯨꯛ ꯍꯣꯡꯕ ꯈꯣꯠꯄꯒꯤ ꯑꯗꯨꯒꯨꯝꯕꯩꯗꯤ ꯂꯩꯇ꯭ꯔꯕ
ꯌꯥꯏꯌꯦ ꯑꯗꯨꯗꯤ ꯆꯍꯤ ꯑꯃꯗꯤ ꯇꯧꯗꯕ ꯌꯥꯗꯕ ꯀꯟꯇ꯭ꯔꯦꯛꯇꯣ
ꯑꯍꯣꯏ ꯑꯗꯨ ꯑꯣꯏꯔꯗꯤ ꯑꯗꯨꯝ ꯌꯥꯏ ꯀꯩꯅꯣ ꯍꯥꯏꯗꯤ ꯈꯔ ꯑꯆꯕ ꯑꯝꯗ ꯑꯣꯟꯊꯣꯛꯑ ꯂꯣꯏꯔꯦ
ꯒꯤ ꯋꯥꯔꯤꯅꯤꯀꯣ ꯑꯩꯒꯤ ꯁꯥꯔꯤꯁꯦ
ꯑꯗꯨ ꯑꯃ ꯁꯥꯒꯗꯅꯤ ꯀꯩꯅꯣ ꯈꯜꯂꯛꯑꯕꯩ ꯇꯥꯏꯞꯇ ꯈꯟꯗ꯭ꯔꯗꯤ ꯀꯩꯅꯣ
ꯑꯗꯨꯒ ꯆꯦꯡ ꯆꯥꯛꯇꯣ ꯌꯥꯝ ꯇꯥꯡꯉꯦ ꯑꯗ ꯃꯣꯏꯒꯤ ꯑꯣꯟ ꯨꯇꯤꯅ ꯄꯤꯕꯗꯣ ꯆꯦꯡ ꯍꯥꯏꯗꯤ ꯆꯥꯛꯀꯨꯝꯕ ꯄꯤꯔꯗꯤ ꯐꯕ ꯎꯝ ꯔꯦꯁꯇ꯭ꯔꯨꯔꯦꯟ ꯑꯩꯅ ꯕꯔꯒꯔ ꯀꯦ ꯑꯦꯐ ꯁꯤ ꯑꯗꯒꯤ ꯄꯤꯖꯥ ꯄꯥꯠ ꯁꯤꯒꯨꯝꯕꯁꯦ ꯍꯧꯖꯤꯛꯀꯤ ꯏꯟꯇꯔꯚꯤꯌꯨ ꯀꯧꯔꯛꯏꯕ ꯑꯃꯦꯔꯤꯀꯥꯅ ꯔꯦꯁꯇ꯭ꯔꯣꯟ ꯁꯦ ꯑꯁꯤꯒꯤ ꯃꯈꯥꯗ ꯂꯣꯏ ꯂꯩꯌꯦꯕꯀꯣ ꯑꯗꯨꯅ ꯃꯣꯏꯅ ꯊꯥꯗꯣꯏꯅꯦꯕꯀꯣ ꯑꯩꯈꯣꯏꯁꯦ ꯀꯦ ꯑꯦꯐ ꯁꯤꯗꯕꯨ ꯑꯣꯏꯔꯁꯨ ꯄꯤꯖꯥ ꯍꯠꯇꯕ ꯑꯣꯏꯔꯁꯨ ꯃꯣꯏ ꯀꯣꯐꯤ ꯌꯣꯟꯕ ꯑꯃꯛ ꯀꯩꯀꯥꯒ ꯁꯨꯝ ꯂꯩꯌꯦꯕꯀꯣ ꯕ꯭ꯔꯥꯟ ꯑꯇꯣꯞꯄ ꯃꯃꯤꯡ ꯑꯗꯨꯒꯨꯝꯕꯗ ꯊꯥꯔꯒ ꯑꯩꯅ ꯍꯥꯏꯗꯤ ꯀꯦ ꯑꯦꯞ ꯁꯤ ꯌꯣꯜꯂꯗꯤ ꯀꯦ ꯑꯦꯞ ꯁꯤꯗꯨꯅꯦꯕ ꯆꯥꯗꯣꯏꯁꯦ ꯄꯤꯖꯥꯦꯔ ꯄꯤ ꯑ ꯆꯥꯗꯣꯏꯁꯤ ꯣꯕ꯭ꯔꯕ꯭ꯔ ꯐ꯭ꯔꯤꯒꯤ ꯇꯧꯕꯁꯨ ꯂꯩꯅꯦ ꯃꯃꯤꯡ ꯑꯗꯨꯗꯤ ꯐꯖꯅ ꯈꯪꯗ꯭ꯔꯦ ꯑꯗꯨꯒꯨꯝꯕ ꯀꯩꯕ ꯀꯣꯁꯇꯥ ꯀꯣꯐꯤ ꯀꯥꯏ ꯍꯥꯏꯔꯤꯌꯦ ꯀꯣꯐꯤꯒ ꯁꯨꯝ ꯀꯔꯤ ꯑꯥꯏꯇꯦꯝꯁ ꯀꯩ ꯌꯥꯎꯏꯤ ꯑꯗꯨꯗ ꯑꯣꯏꯔꯒꯅ ꯀ ꯑꯥꯏꯇꯦꯝꯁꯀꯨꯝꯕꯗꯨꯅꯦꯕ ꯆꯥꯕ ꯌꯥꯗꯣꯏꯁꯦ ꯑꯗꯨꯗꯤ ꯆꯥꯛ ꯂꯥꯝꯃꯑꯣꯏꯗ꯭ꯔꯥꯅꯦꯣ ꯑꯩꯈꯣꯏꯗ
ꯎꯝ ꯍꯣꯏ ꯑꯗꯒꯤ ꯑꯩꯈꯣꯏꯗ ꯆꯦꯡ ꯆꯥꯝꯕ ꯃꯤꯁꯨ ꯑꯣꯏꯕꯅꯤꯅ
ꯍꯥꯏꯗꯤ ꯆꯥꯛ ꯂꯥꯝꯃꯛꯀꯅꯤ ꯑꯗꯨꯅ ꯑꯗꯨꯝ ꯄꯨꯛ ꯊꯜꯂꯣꯗꯤ ꯉꯝꯃꯣꯏ ꯑꯗꯒꯤ ꯅꯥꯏꯟ ꯑꯥꯋꯥꯔꯁ ꯇꯧꯗꯣꯏꯅꯤꯌꯦꯦ ꯋꯥꯟ ꯑꯋꯥꯔꯅ ꯕ꯭ꯔꯦꯛ ꯂꯩꯔꯦ ꯑꯗꯨꯗꯩꯗꯨꯗ ꯑꯣꯟ ꯗ꯭ꯌꯨꯇꯤꯅ ꯑꯗꯨꯝ ꯆꯥꯅꯤꯡꯕ ꯑꯗꯨꯝ ꯆꯥꯕ ꯌꯥꯏ ꯍꯥꯏꯌꯦꯦ ꯑꯗꯣ ꯍꯥꯏꯗꯤ ꯅꯨꯡꯗꯥꯡꯒꯨꯝꯕ ꯑꯌꯨꯛꯀꯨꯝꯕꯗꯨꯁꯨ ꯌꯨꯝꯗꯒꯤ ꯈꯤꯇꯪ ꯆꯥꯅꯤꯡꯉꯛꯀꯅꯤꯗꯅꯀꯣ ꯍꯜꯂꯛꯑꯒ ꯑꯗꯨꯒꯤ ꯆꯦꯡ ꯆꯥꯛꯇꯣ ꯃꯣꯏ ꯑꯥꯗ ꯂꯩꯕ ꯃꯤꯈꯩꯗꯨꯅ ꯇꯥꯡꯉꯦ ꯑꯍꯥꯟꯕ ꯂꯥꯛꯄꯒꯤꯗꯤ ꯌꯨꯝꯗꯒꯤ ꯆꯦꯡꯒꯨꯝꯕ ꯆꯥꯅꯕ ꯀꯩꯀꯩꯅꯣ ꯈ ꯈꯔ ꯉꯥꯔꯤ ꯀꯩꯀꯥ ꯄꯨꯔ ꯂꯥꯛꯑꯣ ꯑꯥꯗ ꯀꯣꯕꯤ ꯑꯃꯗꯣ ꯏꯟꯗꯤꯌꯥ ꯔꯐꯁꯇ ꯇꯨ ꯐꯤꯐꯇꯤ ꯑꯗꯨꯃꯥꯏꯅ ꯄꯤꯌꯦ ꯀꯣꯕꯤ ꯑꯃꯇꯪꯗ ꯑꯗꯩ ꯆꯦꯡꯒꯁꯤꯅ ꯇꯥꯡꯉꯦ ꯑꯗꯨꯒ ꯃꯣꯏ ꯍꯦꯟꯁꯥꯡꯗꯣ ꯂꯩ ꯉꯝꯗꯗꯅ ꯀꯩꯅꯣ ꯀ ꯇꯧꯔꯦꯅ ꯐ꯭ꯔꯦꯟꯁ ꯐ꯭ꯔꯥꯏꯖꯀꯨꯝꯕꯗꯣ ꯑꯩ ꯗꯨꯀꯥꯟꯗꯒꯤ ꯄꯨꯣꯔꯛꯑꯒ ꯀꯩꯅꯣ ꯇꯧꯋꯦꯌꯦ ꯆꯥꯛꯀ ꯆꯥꯃꯤꯟꯅꯩꯌꯦ ꯋꯥꯔꯤꯔꯤꯖꯕꯤ ꯌꯥꯝ ꯂꯩꯇꯕ ꯋꯥꯔꯤꯅꯤꯀꯣ ꯉꯁꯤ ꯂꯤꯁꯜꯂꯛꯏ ꯋꯥꯔꯤꯁꯦ ꯑꯗꯨꯁꯨ ꯀꯩꯅꯣ ꯂꯥꯛꯄꯁꯤꯗ ꯀ꯭ꯂꯥꯁ ꯌꯥꯎꯕ ꯆꯠꯄꯗꯨꯗ ꯆꯔꯅꯤ ꯌꯥꯔ ꯍꯜꯂꯦꯕ ꯍꯥꯏꯗꯤ ꯑꯍꯥꯟꯕꯩꯗꯨꯕꯨꯗꯤ ꯑꯗꯨꯃꯥꯏꯅ ꯄꯨꯔꯣ ꯑꯗꯨꯒ ꯃꯊꯪꯗꯩꯗꯤ ꯅꯣꯏꯗꯣ ꯁꯦꯂꯔꯤ ꯐꯪꯗꯣꯔꯔꯕꯅꯤꯅ ꯁꯦꯂꯔꯤꯗꯨꯅ ꯑꯦꯠꯖꯁ ꯇꯧꯕ ꯌꯥꯏꯗꯅꯏ ꯑꯩꯅ ꯍꯥꯏꯗꯤ ꯁꯦꯂꯔꯤꯗꯨꯅ ꯆꯥꯕꯗ ꯂꯣꯏ ꯆꯠꯈ꯭ꯔꯗꯤ ꯑꯩꯗꯤ ꯀꯩ ꯀꯩꯗꯧꯕ ꯆꯠꯂꯤꯕ ꯍꯥꯏ ꯈꯪꯗꯦ ꯄꯩꯁꯥ ꯁꯤꯖꯤꯟꯅꯒꯦ ꯇꯨꯡꯁꯤꯟꯒꯦꯅ ꯅꯠꯇ꯭ꯔꯥ ꯆꯠꯂꯤꯗꯣ
ꯍꯣꯏ ꯁꯣꯝ ꯅꯥꯀꯟꯗꯁꯨ ꯈꯔ ꯊꯥꯗꯣꯔꯛꯄ ꯑꯗꯒꯤ ꯂꯩꯕ ꯀꯀꯥꯁꯨ ꯑꯗꯨꯝ ꯃꯦꯅꯦꯖ ꯇꯧꯕ ꯈꯣꯠꯄ
ꯑꯗꯨꯅꯦ ꯑꯗꯒꯤ ꯑꯇꯣꯞꯄ ꯑꯩꯒꯤ ꯁꯦꯚꯤꯡꯁ ꯀꯩꯀꯥ ꯂꯩꯗꯅ ꯑꯗꯨꯒꯤ ꯆꯠꯄꯅꯦ ꯑꯗꯨ ꯆꯥꯕꯗ ꯂꯣꯏ ꯆꯠꯇꯣꯏꯔꯥ ꯈꯪꯗꯦ ꯑꯗꯩ ꯑꯗꯨꯒꯤ ꯏꯟꯇꯔꯚꯤꯌꯨꯁꯤꯕꯨꯗꯤ ꯀꯩꯅꯣꯒ ꯂꯣꯏ ꯄꯤꯁꯟꯈ꯭ꯔꯦ ꯍꯥꯏꯗꯤ ꯄꯥꯁꯄꯣꯔꯠ ꯑꯣꯔꯤꯖꯤꯅꯦꯜ ꯨꯝꯕ ꯃꯥꯔꯛꯁꯤꯠ ꯑꯣꯔꯤꯖꯤꯅꯦꯜꯒ ꯂꯣꯏ ꯄꯤꯁꯟꯈꯔꯦ ꯑꯗꯨꯒ ꯏꯟꯇꯔꯚ꯭ꯌꯨꯁꯦ ꯐꯝꯃꯒ ꯈꯜꯂꯦꯗꯅ ꯈꯜꯂꯒꯗꯤ ꯇꯣꯛꯆꯒꯦ ꯍꯥꯏꯔꯗꯤ ꯄꯦꯅꯥꯜꯇꯤ ꯅꯥꯏꯟꯇꯤ ꯊꯥꯎꯖꯟ ꯊꯤꯗꯣꯏꯅꯦ ꯑꯩꯒꯤ ꯑꯩꯁꯦ ꯇꯣꯛꯀꯦ ꯍꯥꯏꯔꯒꯗꯤ ꯍꯣꯏ ꯏꯟꯇꯔꯚ꯭ꯌꯨ ꯇꯧꯗ꯭ꯔꯤꯉꯩ ꯃꯃꯥꯡꯗꯕꯨꯗꯤ ꯑꯩ ꯌꯥꯎꯖꯔꯔꯣꯏꯅ ꯑꯩꯗꯣ ꯍꯥꯏꯔꯒꯕꯨꯗꯤ ꯌꯥꯅꯤꯕꯀꯣ ꯑꯗꯨꯒ ꯏꯟꯇꯔꯚꯤꯌꯨ ꯍꯥꯏ ꯍꯥꯄꯤꯔꯒ ꯈꯟꯈꯤ ꯇꯥꯔꯗꯤ ꯆꯠꯂꯔꯣꯏ ꯍꯥꯏꯕꯗ ꯅꯥꯏꯟꯇꯤ ꯊꯥꯎꯖꯟ ꯇꯦꯡꯗꯣꯏꯅꯤ ꯑꯩꯁꯦ ꯈꯟ ꯆꯥꯅ ꯂꯩꯔꯦꯕ ꯑꯩꯗꯤ ꯃ ꯏꯟꯇꯔꯚ꯭ꯌꯨꯗ ꯈꯜꯂꯛꯑꯒ ꯃꯪꯗ ꯅꯨꯃꯤꯠ ꯈꯔꯅꯤꯒ ꯋꯥꯈꯜꯒ ꯊꯥꯗꯔꯒ ꯈꯜꯂꯒ ꯁꯨꯝ ꯈꯟꯒꯦ ꯇꯧꯕꯅꯦꯕ